ꯍꯜꯂꯣ ꯑꯣ ꯇꯥꯕ꯭ꯔꯣ ꯀꯩꯗꯧꯔꯝꯃꯤꯅꯣ
ꯑꯦ ꯁꯨꯝ ꯆꯨꯝꯅ ꯐꯝꯃꯤꯗ
ꯑꯣ ꯌꯥꯝ ꯌꯦꯟꯒꯤ ꯃꯈꯣꯟꯒꯨꯝꯕ ꯇꯥꯕꯒꯨꯝ ꯇꯧꯋꯦꯍꯦ
ꯑꯣ ꯅꯪꯒꯤ ꯄꯨꯔꯥꯛꯅꯤꯡꯉꯥꯏ ꯃꯌꯥꯝ ꯌꯣꯛꯔꯤꯕꯅꯦ ꯁꯤꯗ
ꯍꯦꯍꯦ ꯑꯁ ꯌꯥꯝ ꯐꯩꯌꯦꯍꯦ ꯑꯗꯨꯗꯤ ꯌꯦꯟ ꯌꯥꯝ ꯆꯥꯕ ꯐꯪꯉꯅꯤꯅꯦ
ꯑꯩꯁ ꯅꯣꯏ ꯈꯜꯂꯛꯀꯗꯧꯕꯗꯨ ꯈꯜꯂꯒ ꯐꯖꯅ ꯆꯥꯛ ꯆꯥꯎꯋꯣ ꯑꯌꯨꯛꯇ ꯍꯨꯍꯨꯍꯨ
ꯋꯥꯈꯜꯗ ꯗꯣꯂꯥꯟ ꯑ ꯁꯥꯔꯒ ꯆꯥꯠ ꯗꯣꯏꯅꯦꯕ ꯌꯦꯟꯗꯣ ꯈꯟ ꯈꯜꯂꯒ ꯍꯝ
ꯃꯣ ꯑꯩ ꯂꯥꯛ
ꯆꯥꯛ ꯆꯥꯔꯕꯣ
ꯍꯥꯥ
ꯆꯥꯛ ꯆꯥꯔꯕꯣ
ꯑꯩꯁ ꯆꯥꯛꯇꯤ ꯀꯗꯥꯏꯗꯒꯤ ꯍꯨꯖꯤꯛ ꯍꯧꯒꯠꯄꯇ ꯉꯥꯏꯔꯤꯌꯦꯗ
ꯑꯁ ꯊꯦꯡꯉꯦꯅꯦꯍꯦ ꯕꯣꯜ ꯌꯦꯡꯕꯒꯤꯔꯣ
ꯕꯣꯜ ꯈꯔ ꯌꯦꯡꯔꯨꯕ ꯑꯗꯨ ꯕꯣꯜ ꯌꯦꯡꯉꯦ ꯍꯥꯏꯅ ꯉꯟꯅꯗꯤ ꯇꯨꯝꯈ꯭ꯔꯕ ꯑꯃꯨꯛ ꯕꯣꯜꯒꯤ ꯌꯦꯡꯕ ꯃꯤꯡꯗꯒꯤ ꯑꯃꯨꯛ ꯌꯥꯍꯧ ꯊꯦꯡꯕ
ꯑꯣ ꯕꯣꯜꯅ ꯌꯦꯡ ꯅꯪꯕꯨ ꯌꯦꯡꯕ
ꯑ ꯍꯣꯏ ꯕꯣꯜꯅ ꯑꯩꯕꯨ ꯍꯦꯡꯕ ꯍꯦ ꯑꯗꯨ ꯃꯤꯉꯣꯟꯗ ꯍꯥꯏꯒꯅꯨ ꯅꯪꯁꯨ
ꯑꯦꯍꯦꯍꯦ ꯅ ꯅꯪꯅ ꯑꯍꯦ ꯕꯣꯜ ꯌꯦꯡꯗ꯭ꯔꯒ ꯕꯣꯜꯅ ꯅꯪ ꯕꯨ ꯌꯦꯡꯕ ꯑꯃꯨꯛꯀ ꯎꯝ ꯂꯥ꯭ꯁꯇ ꯕꯣꯜꯗ ꯇꯥꯏꯅꯔ ꯒ ꯅ ꯑꯃꯨꯛ ꯍꯧꯒꯠꯇꯕꯥ
ꯑꯥꯏ ꯃꯤ ꯑꯁꯤ ꯑꯗꯨ ꯅꯪꯅ ꯅꯪ ꯅꯪꯗꯤ ꯑꯗꯨꯝ ꯒꯦꯟ ꯇꯥꯏꯌꯦꯅꯦ
ꯌꯥꯏꯌꯦ ꯅꯪꯒꯤ ꯇꯦꯛꯅꯤꯛꯁꯤꯗꯤ ꯍꯦ ꯍꯦ ꯍꯦ ꯍꯦ
ꯃꯤ ꯃꯤꯅ ꯍꯣꯔꯦꯟ ꯍꯥ ꯈꯪꯒ꯭ꯔꯗꯤꯀꯣ
ꯎꯝ
ꯁꯨꯋꯤꯡ ꯔꯣꯏꯕ ꯁꯨꯃꯥꯏꯅ ꯑꯩ
ꯅꯪꯒꯤ ꯅꯪꯒꯤ ꯇꯤꯝ ꯌꯥꯎꯗꯕꯒꯤꯔꯣ ꯅꯪ ꯌꯦꯡꯗ꯭ꯔꯤꯗꯣ ꯇꯨꯝꯃꯤꯗꯣ
ꯍꯣꯏ ꯍꯨꯖꯤꯛ ꯀꯣꯂꯝꯣꯕꯤꯌꯥꯒ ꯁ꯭ꯋꯤꯖꯔꯂꯦꯟꯅꯤ ꯉꯝꯅꯤꯡꯅꯤꯡꯕ ꯉꯝꯖꯁꯅꯨ ꯍꯥꯏꯅꯀꯣ
ꯑꯥ
ꯑꯥꯔꯖꯦꯟꯇꯤꯅꯥꯒꯤꯗꯤ ꯌꯦꯡꯉꯤꯅꯦ ꯅꯪ ꯌꯦꯡꯗ꯭ꯔꯣ
ꯑꯩꯗꯤ ꯌꯦꯡꯗꯦ ꯑꯩꯗꯤ ꯃꯦꯁꯤꯒꯤ ꯐꯦꯟꯁꯨ ꯅꯠꯇꯦ
ꯑꯗꯣ ꯈꯠꯅꯕꯒꯤꯗꯤ ꯆꯞ ꯆꯥꯔꯦꯅꯦ ꯏꯕꯥꯅꯦ
ꯑꯩꯒꯤ ꯐꯦꯟꯁ ꯅꯠꯇꯦꯀꯔꯤꯒꯤ ꯑꯇꯣꯞꯄ ꯀꯥꯕꯤꯒꯤꯁꯨ ꯐ꯭ꯔꯦꯟꯁ ꯌꯥꯎꯗꯦꯗ ꯑꯗꯨꯝ ꯕꯣꯜ ꯁꯨꯝ ꯌꯦꯡ ꯌꯦꯡꯗꯦ ꯑꯩ ꯋꯥꯔꯜ ꯀꯞ ꯍꯧꯕꯗꯒꯤ ꯉꯁꯤꯐꯥꯎ ꯌꯦꯡꯗꯦ
ꯑꯗꯨꯗꯤ ꯑꯩꯒꯤ ꯐꯦꯟꯁ ꯑꯣꯏꯈ꯭ꯔꯣꯅ
ꯑ ꯌꯦꯟ ꯌꯦꯟ ꯒꯤ ꯐꯦꯟꯁ ꯑꯣꯏꯗꯅ ꯐꯔꯦꯗ
ꯍꯥꯏ ꯌꯦꯟꯒꯤ ꯐꯦꯟꯁ ꯑꯣꯏꯔꯗꯤ ꯌꯦꯟ ꯈꯛꯇ ꯂꯥꯛꯀꯅꯤ ꯑꯩ ꯂꯥꯛꯑꯣꯏ
ꯑꯩ ꯑꯩ ꯑꯩ ꯑꯩꯗꯤꯀꯣ ꯑꯣꯏꯅꯅ ꯅꯍꯥꯟ ꯀꯩꯅꯣ ꯇꯧꯕꯅꯦ ꯃꯤꯅ ꯐꯣꯟ ꯏ꯭ꯁꯇꯦꯇꯁꯇ ꯃꯦꯁꯤꯒ ꯔꯨꯅꯦꯜꯗꯣ ꯅꯣꯒꯤ ꯐꯦꯟꯁꯤꯡ ꯑꯗꯨꯝ ꯈꯠꯅꯩꯌꯦꯕ
ꯑꯥ
ꯒꯤ ꯑꯩꯅ ꯑꯩꯗꯤ ꯃꯣꯗꯤꯒꯤ ꯐꯦꯟꯁ ꯑꯣꯏꯔꯨꯔꯒꯦ ꯃꯣꯗꯤꯁꯤ ꯃꯔꯛ ꯃꯔꯛꯇ ꯀꯤꯝꯁꯨ ꯄꯤꯔꯛꯑꯦ ꯄꯩꯁꯥ ꯐꯪꯅꯕꯒꯤ ꯆꯥꯟꯁꯁꯨ ꯌꯥꯝꯅ ꯄꯤꯔꯛꯑꯦ ꯑꯗꯨ ꯔꯣꯅꯦꯜꯗꯣꯒ ꯃꯦꯁꯤꯗꯤ ꯀꯔꯤ ꯀꯩꯁꯨ ꯈꯪꯕꯤꯕꯁꯨ ꯅꯠꯇꯦ ꯑꯈꯣꯏꯒꯤ ꯑꯋꯥꯕꯗꯣ ꯑꯩꯅ ꯍꯥꯏꯕꯅꯦ
ꯑꯦꯁ ꯑꯗꯨꯗꯤ ꯏꯕꯦꯝꯃ ꯏꯕꯦꯝꯃ ꯃꯣꯗꯤꯗꯤ ꯊꯥꯞꯃꯟꯈ꯭ꯔꯦ ꯁꯦꯝꯆꯟꯗ ꯆꯠꯈ꯭ꯔꯣ
ꯑ ꯑꯗꯨ ꯈꯦꯝꯆꯥꯟ ꯑꯁ ꯌꯥꯏꯅꯦꯍꯦ ꯈꯔ ꯕꯣꯏꯂꯔꯁꯨ ꯈꯔ ꯃꯥꯟꯕꯀꯣ
ꯍꯧꯕꯅꯤꯗꯣ
ꯍꯥꯎꯒꯅꯤ ꯑꯗꯣ ꯃꯥꯅ ꯕꯣꯏꯂꯔ ꯃꯥꯗꯣ ꯕꯣꯏꯂꯔ ꯃꯊꯨꯜ ꯃꯥꯝꯕꯅꯤ ꯅꯠꯇꯦ ꯇꯜꯂꯦ
ꯍꯧꯕꯅꯦ ꯑꯗꯨ ꯃꯊꯨꯟꯗꯣ
ꯐꯒꯤ ꯇꯧꯕꯅꯦꯗ ꯀꯩ ꯍꯦꯟꯖꯥꯡ ꯊꯣꯛꯔ ꯂꯩꯒꯦ ꯅꯣꯏꯔꯣꯝꯗꯗꯤ
ꯑ ꯑꯩ ꯀꯆꯦꯟ ꯀꯥꯗꯔꯤꯌꯦ
ꯑꯁ ꯐꯃꯨꯡꯗꯒꯤ ꯊꯣꯛꯇ꯭ꯔꯤꯕꯣ ꯃꯥꯏ ꯇꯥꯗ꯭ꯔꯤꯕ ꯃꯥꯜꯂꯦꯗ ꯅꯪꯒꯤꯁꯦ
ꯑ ꯑꯩꯕꯨꯗꯤ ꯇꯥꯈ꯭ꯔꯦ ꯑꯗꯨ ꯑꯩ ꯑꯣꯛꯆꯥꯛꯁꯨ ꯄꯤꯈ꯭ꯔꯦꯗ ꯑꯣꯛꯆꯥꯛ ꯄꯤꯈ꯭ꯔꯦ
ꯑꯣ ꯑꯣ ꯑꯣ
ꯑꯥ ꯑꯗꯨ ꯆꯤꯆꯦꯅ ꯀꯥꯕꯗꯣ
ꯎꯝ
ꯍꯧꯖꯤꯛ ꯍꯧꯖꯤꯛꯗꯤ ꯌꯨꯝꯗ ꯃꯤ ꯊꯨꯡꯂꯛꯄ ꯀꯣ ꯉꯔꯥꯡ
ꯑꯣ ꯑꯣ ꯑꯣ
ꯑꯗꯨ ꯌꯦꯍꯣ ꯈꯔ ꯊꯦꯡ ꯏꯀꯥꯏꯈ꯭ꯔꯕ ꯑꯩꯅ
ꯑꯣ ꯉꯁꯥꯏꯗꯒꯤ ꯍꯧꯒꯠꯄ ꯁꯥꯗꯣꯏꯅꯦꯕ
ꯑꯗꯨ ꯁꯨꯂꯩ ꯂꯩꯅꯕ ꯑꯩꯒꯤ ꯃꯨꯞꯃꯦꯟ ꯀꯔꯤꯝꯇ ꯄꯤꯗꯕꯗꯣ ꯑꯗꯨꯒꯤ ꯉꯁꯥꯏꯗꯒꯤ ꯍꯧꯣꯒꯠꯄ ꯁꯥꯕꯁꯤꯁꯨ ꯌꯨꯝꯈꯛ ꯇꯥꯕꯅ ꯉꯁꯤ ꯍꯥ ꯍꯥ ꯍꯥ
ꯅꯣꯛꯅꯤꯡꯉꯦ ꯑꯗꯣ ꯆꯨꯗ꯭ꯔꯣ ꯅꯣꯏꯗ ꯅꯣꯏꯔꯣꯝꯗꯗꯤ
ꯅꯣꯡ ꯆꯨꯕꯒꯤꯅꯤꯅꯦ ꯌꯥꯎꯍꯦ ꯌꯥꯍꯧ ꯊꯦꯡꯕꯗꯣ
ꯑꯣ ꯇꯨꯝꯕ ꯅꯨꯡꯉꯥꯏꯕꯒꯤꯅꯦꯕ
ꯍꯣꯏ ꯑꯃꯨꯛ ꯇꯨꯜꯈꯤꯒꯅꯤ ꯁꯜꯂꯥ ꯅꯣꯡꯁꯨ ꯆꯨꯁꯅꯨ ꯎꯝ ꯅꯪꯁꯨ ꯆꯨꯁꯅꯨ ꯑꯩꯁꯨ ꯇꯨꯝꯉꯨꯅꯤ ꯕꯣꯜꯁꯨ ꯑꯗꯨꯝ ꯉꯝꯅꯕ ꯑꯣꯏꯖꯁꯅꯨ
ꯀꯅꯥꯅ ꯅꯣꯡꯅ ꯉꯝꯕ꯭ꯔꯥ ꯅꯪꯅ ꯉꯝꯕ꯭ꯔꯥ ꯌꯦꯡꯅꯔꯣ ꯁꯤꯗꯤ
ꯑꯦ ꯅꯣꯡꯗꯤ ꯀꯗꯥꯏꯗꯒꯤ ꯃꯥ ꯉꯝꯃꯨꯅꯤ ꯑꯩꯕ ꯑꯩꯗꯤ ꯑꯗꯨꯝ ꯇ꯭ꯋꯦꯟꯇꯤ ꯐꯣꯔ ꯏꯟꯇꯨ ꯁꯕꯦꯟ ꯑꯗꯨꯝ ꯇꯨꯝꯕꯤꯒꯤꯅꯦ
ꯑꯗꯨꯤꯗꯤ ꯅꯪꯒꯤꯗꯃꯒ ꯇꯤꯛ ꯀꯥꯟꯅꯅ ꯆꯥꯛ ꯄꯤꯖꯒꯅꯤ
ꯑꯦ ꯏꯃꯨꯡ ꯃꯤ ꯑꯃ ꯂꯩꯔꯤꯅꯀꯣ
ꯎꯝ
ꯅꯟ ꯆꯥꯛ ꯆꯥꯗꯗꯤ ꯑꯩꯈꯣꯏ ꯋꯥꯈꯜ ꯅꯨꯡꯉꯥꯏꯇꯦ ꯑꯩꯅ ꯃꯣꯏ ꯑꯗꯨꯝ ꯂꯥꯛꯈ꯭ꯔꯅꯤ ꯑꯗꯨꯗꯤ
ꯑꯩꯁ
ꯆꯥꯛꯐꯕ ꯏꯟꯕꯤꯌꯣ ꯍꯥꯏꯔꯅꯤ ꯑꯁꯤ ꯌꯦꯟꯁꯤꯡꯁꯨ ꯀꯔꯤꯒꯤꯔꯅꯦ ꯑꯩꯒꯤꯅꯥꯛꯇ ꯑꯗꯨꯝ ꯂꯥꯛꯏꯅꯦ ꯆꯠꯈ꯭ꯔꯣ ꯅꯣꯏ
ꯑꯦ ꯅꯪ ꯌꯥꯍꯧ ꯊꯦꯡꯕꯒꯤ ꯃꯣꯏ
ꯀꯩꯅꯣ ꯇꯧꯕ ꯑꯣꯏꯔꯝꯒꯅꯤ ꯌꯥꯍꯧ ꯍꯧꯒꯠꯄ ꯉꯝꯅꯤꯉꯥꯏ ꯍꯣꯡꯕ ꯂꯥꯛꯄ ꯑꯣꯏꯔꯝꯒꯅꯤ
ꯑꯗꯨ ꯃꯥꯂꯦ ꯑꯁ ꯑꯗꯨꯒ ꯃꯩꯁꯨ ꯍꯧꯖꯤꯛ ꯍꯧꯖꯤꯗꯤ ꯆꯥꯅꯤꯡꯗꯦ ꯑꯩ
ꯍ ꯍ ꯃꯆꯥ ꯑꯣꯏꯕꯩ ꯑꯣꯢꯔꯝꯅꯤ
ꯍꯣꯏ
ꯆꯥꯎꯔꯗꯤ ꯁꯣꯏꯗꯅ ꯆꯥꯅꯤꯡꯉꯤꯅꯦꯕ
ꯑꯆꯧꯕ ꯂꯥꯛꯑꯗꯤ ꯊꯣꯡ ꯊꯤꯡꯖꯤꯜꯂꯒ ꯀꯣ ꯇꯣ ꯁꯤ ꯆꯥꯁꯦ ꯍꯥꯏꯅ ꯀꯥꯔꯨꯗꯕ ꯃꯆꯥ ꯍꯣꯏ ꯃꯆꯥ ꯃꯆꯥ ꯈꯥꯛꯇ ꯂꯥꯛꯑꯦꯅꯦ
ꯍ ꯅꯣꯡ ꯎ ꯆꯨꯋꯦ ꯅꯣꯡ ꯌꯥꯝ ꯀꯟꯅ ꯆꯨꯕꯗꯤ ꯅꯠ ꯅꯠꯇꯦ ꯑꯗꯣ ꯈꯪꯗꯦ ꯅꯨꯃꯤꯠ ꯆꯨꯞꯄ ꯆꯨꯒꯗꯕ ꯃꯥꯜꯂꯦ ꯁꯤꯒꯤ ꯅꯣꯡ ꯈꯨꯠꯆꯨꯁꯦ
ꯑ ꯑꯁꯣꯝꯗꯁꯨ ꯑꯗꯨꯝ ꯑꯗꯨꯃꯇ ꯉꯥꯏꯔꯦ
ꯑ ꯈꯔ ꯈꯔ ꯑꯗꯨꯝ ꯇꯥꯕ ꯑ ꯌꯥꯝꯅꯗꯤ ꯇꯥꯗꯕ ꯑꯗꯨ ꯆꯠꯊꯣꯛꯑꯗꯤ ꯑꯃꯨꯛ ꯆꯣꯠꯄ
ꯑꯥ ꯁꯇꯤꯟ ꯐꯨꯔꯗ ꯆꯞ ꯆꯥꯕꯅꯦ ꯑꯁꯤꯒꯨꯝꯕ ꯃꯇꯝꯗ
ꯎꯝ ꯌꯥꯝ ꯀꯟꯅ ꯇꯥꯗꯦ ꯎꯝ
ꯄꯨꯔꯒ ꯆꯂꯒ ꯅꯣꯡ ꯍꯦꯛ ꯍꯥꯡꯕ ꯁꯇꯤꯟ ꯀꯧꯈ꯭ꯔꯕ ꯑꯗꯨ ꯀꯗꯥꯏ ꯊꯝꯃ꯭ꯔꯁꯨ ꯈꯪꯗꯕ ꯑꯗꯨꯨ ꯃꯨꯛ ꯄꯪꯊꯤ ꯊꯤꯕ ꯑꯗꯨꯖꯨ ꯅꯨꯡꯉꯥꯏꯕꯅꯤꯅꯦ
ꯇꯧꯋꯦ ꯑꯁꯦꯡꯕ ꯅꯣꯡ ꯇꯥꯔꯤꯉꯩꯗꯗꯤ ꯁꯠꯇꯤꯟ ꯁꯥꯇꯤꯟ ꯁꯥꯠꯇꯤꯟ ꯅꯣꯡ ꯇꯥꯕ ꯂꯣꯏꯔꯗꯤ ꯁꯇꯤꯟꯒ ꯂꯣꯏ ꯃꯥꯡꯈ꯭ꯔꯅꯤ
ꯑ ꯋꯣꯏ ꯃꯥ ꯃꯊꯧ ꯇꯥꯗ꯭ꯔꯤꯗꯣ
ꯑꯣ
ꯑ
ꯑꯗꯨꯗꯅꯦ ꯑꯃꯨꯛ ꯎ ꯈꯨꯁꯤ ꯊꯤꯔ ꯐꯪꯉꯗꯤ ꯐꯩꯌꯦ ꯐꯪꯗ꯭ꯔꯗꯤ ꯑꯃꯨꯛ ꯄ꯭ꯁꯥꯠ
ꯀꯥꯏꯗ ꯊꯝꯕ꯭ꯔꯥ ꯑꯁꯤꯗ ꯑꯁꯤꯗ ꯊꯝꯃꯒꯨꯝ ꯑꯥꯗ ꯊꯝꯃꯒꯨꯝ ꯑꯁꯤꯗ ꯂꯩꯕꯒꯨꯝ ꯑꯥꯗ ꯂꯩꯕꯒꯨꯝ ꯍꯥꯏꯅꯀꯣ ꯎꯝ ꯑꯗꯨꯁꯨ ꯊꯕꯛ ꯕ ꯁꯇꯤꯟꯁꯤ ꯁꯤ ꯀꯦꯍꯦꯟ ꯃ꯭ꯌꯥꯝꯁꯨ ꯊꯣꯛꯑꯦꯅꯦ ꯑꯁ ꯑꯩꯗꯤ ꯅꯣ ꯑꯦꯗꯣ
ꯁꯦꯀꯦꯟ ꯍꯦꯟ ꯌꯥꯝ ꯊꯣꯛꯈ꯭ꯔꯦꯗ ꯍꯣꯏ ꯀ꯭ꯔꯤ ꯉꯛꯄ꯭ꯔꯣ ꯁꯤ ꯁꯦꯀꯦꯟ ꯍꯦꯟ ꯊꯣꯛꯄꯕꯨ
ꯁꯇꯤꯟꯕꯨ ꯁꯦꯀꯦꯟ ꯍꯦꯟ ꯂꯩꯕ꯭ꯔꯥꯅꯦ
ꯂꯩꯌꯦꯅ ꯑꯈꯣꯏꯅ ꯁꯤꯖꯤꯟꯅꯔꯒ ꯈꯔ ꯀꯩꯅꯣ ꯇꯧꯕꯗꯣ ꯎꯝ ꯈꯔꯗꯤ ꯂꯤꯔ ꯕꯗꯣ ꯀꯩꯅꯣ ꯁꯤꯖꯤꯟꯅꯕꯗꯤ ꯌꯥꯕ ꯑꯗꯨꯃꯥꯏꯅ ꯇꯧꯔꯅ ꯑꯗꯨꯝ ꯁꯦꯀꯦꯟꯍꯦꯟꯒꯤ ꯄꯤꯊꯣꯛꯄ ꯌꯥꯏ ꯌꯥꯢꯅ ꯃꯤ ꯏꯅꯥ ꯀꯥꯔꯥ ꯈꯨꯟꯕꯁꯤꯡ ꯗꯤ ꯄꯤꯊꯣꯛꯑꯦꯗꯣ ꯑꯈꯣꯏꯅ ꯄꯤꯊꯣꯛꯇꯕꯩ ꯋꯥꯅꯤ
ꯑꯣ ꯑꯗꯨꯗꯤ ꯆꯨꯝꯕ ꯑꯁ ꯁꯪꯗꯩ ꯑꯩ ꯉꯔꯥꯡ ꯂꯩꯔꯤꯕ ꯑꯃ ꯁꯇꯤꯟꯁꯤ ꯁꯦꯀꯦꯟ ꯍꯦꯟꯗ ꯄꯤꯊꯣꯛꯀꯗꯧꯕ ꯕ ꯃꯥꯜꯂꯦ ꯑꯗꯨꯗꯤ ꯑꯩꯒꯤ ꯋꯥꯈꯜꯗꯀꯣ ꯑꯩꯗꯤ ꯄꯤꯅꯤꯡꯕꯗꯣ
ꯏꯅꯥꯈꯣꯟꯕꯁꯤꯡꯗꯤ ꯑꯃꯔꯛ ꯑꯅꯤꯔꯛ ꯁꯤꯖꯤꯟꯅꯈ꯭ꯔꯗꯤ ꯃꯣꯏꯗꯤ ꯑꯅꯧꯕ ꯂꯩꯔꯕꯅꯤꯅ ꯑꯗꯨꯝ ꯄꯤꯊꯣꯛꯈ꯭ꯔꯦ ꯑꯗꯣ ꯃꯣꯏꯒꯤ ꯁꯤꯒ ꯍꯦꯟꯗꯣ ꯑꯩꯈꯣꯏꯒꯤ ꯇꯥꯔꯦ
ꯑꯅꯧ ꯑꯅꯧ
ꯀꯩꯅꯣ ꯑꯥ ꯀꯩꯅꯣꯗꯤ ꯇꯧꯋꯦ ꯐꯥꯔꯁ ꯍ ꯑꯩꯈꯣꯏ ꯔꯣꯝꯒꯤ ꯐꯥꯔ꯭ꯁ ꯍꯦꯟꯗꯒꯤꯗꯤ ꯃꯣꯏꯅ ꯄꯤꯕ ꯁꯦꯀꯦꯟ ꯍꯦꯟꯗ ꯍꯦꯟꯅ ꯀ꯭ꯋꯥꯂꯤꯇꯤ ꯂꯩ ꯍꯥꯏꯕꯗꯤ ꯃꯣꯏꯗꯤ ꯃꯃꯟ ꯇꯥꯡ ꯇꯥꯡꯕꯗꯣ ꯁꯤꯖꯤꯟꯅꯔꯒ ꯑꯗꯨꯝ ꯄꯤꯊꯣꯛꯄꯅꯤꯅꯀꯣ ꯑꯣ ꯏꯅꯥ ꯈꯨꯟꯕꯁꯤꯡꯗꯤ ꯐꯤꯔꯣꯟꯜꯁꯨꯅꯦ ꯑꯗꯨꯃꯥꯏꯅ ꯇꯧꯋꯦ ꯍꯥꯥ
ꯅꯣꯏꯔꯣꯝꯗꯁꯨ ꯂꯩꯕ꯭ꯔꯥ
ꯁꯦꯀꯦꯍꯦꯟꯔꯣ
ꯑꯣ
ꯌꯥꯝ ꯂꯩꯌꯦꯗ
ꯑꯁ
ꯂꯩꯌꯦ ꯁꯠ
ꯑꯩꯈꯣꯏ ꯑꯩꯈꯣꯏ ꯔꯣꯝꯗ ꯗꯤ ꯅꯍꯥꯟꯗꯤ ꯂꯥꯛꯑꯦ ꯑꯗꯨꯗꯣ ꯍꯧꯖꯤꯛꯇꯤ ꯊꯤ ꯐꯪꯗ꯭ꯔꯕ
ꯂꯩꯌꯦ
ꯐꯤꯔꯣꯟꯁꯨ ꯑꯩꯗꯤ ꯐꯤꯔꯣꯟ ꯐꯤꯔꯣꯟ ꯐꯤꯔꯣꯟꯗꯤꯀꯣ
ꯎꯝ
ꯑꯗꯨꯅ ꯐꯔꯦ ꯑꯩꯒꯤ ꯐꯤ ꯃꯌꯣꯝꯁꯦ ꯑꯗꯨ ꯈꯛꯇꯅꯦ ꯑꯩꯗꯤ
ꯑꯥ ꯑꯗꯨꯅ ꯎꯝ ꯀꯩꯅꯣ ꯂꯥꯁꯇꯤꯡ ꯑꯣꯏꯌꯦꯕ
ꯎꯝ ꯑꯗꯨꯅ ꯎꯝ
ꯐꯥꯔꯁ ꯍꯦꯟꯗꯤ ꯑꯅꯤꯔꯛ ꯑꯍꯨꯝꯔꯛ ꯀꯩꯅꯣ ꯇꯧꯔꯅꯤ ꯃꯆꯨꯁꯨ ꯊꯣꯛꯀꯅꯤ ꯑꯗꯨꯒ ꯁꯦꯒꯥꯏꯕꯁꯨ ꯁꯨ ꯌꯥꯝꯅ ꯊꯨꯑꯦ
ꯑꯥ ꯖꯪꯒꯜꯗ ꯖꯪꯒꯜꯒꯤ ꯆꯠꯅꯕꯒꯤꯀꯣ ꯐꯤꯔꯣꯜ ꯑꯗꯨꯝ ꯇꯥꯍꯜꯂꯦꯕ ꯃꯣꯏꯁꯦ
ꯖꯪꯒꯥꯜꯗ ꯆꯠꯀꯗꯕ ꯐꯥꯎꯁꯤ ꯀꯦ ꯍꯦꯟꯅ ꯐꯕꯅꯦꯍꯦ ꯂꯧꯛꯁꯨ ꯅꯤꯡꯉꯥꯏꯁꯨ ꯀꯣ ꯃꯨꯖꯥꯒꯨꯝꯕꯗꯣ ꯁꯤꯠꯇ꯭ꯔꯒ ꯍꯨꯟꯗꯣꯛꯄꯗꯣ ꯑꯦꯁ ꯆꯞ ꯆꯥꯔꯝꯃꯦ
ꯑꯗꯨ ꯑꯗꯨꯗꯤ ꯑꯗꯨꯗꯤ ꯆꯞ ꯆꯥꯕꯅꯤ
ꯀ꯭ꯋꯥꯂꯤꯇꯤ ꯂꯩꯌꯦꯕ ꯑꯗꯨꯅ ꯅꯠꯇ꯭ꯔꯗꯤ ꯑꯩꯈꯣꯏꯒꯤꯁꯤꯗꯤ ꯐꯥꯔꯁ ꯍꯦꯟꯁꯤꯗꯤ ꯌꯥ ꯌꯥꯗꯔꯦ
ꯑ ꯀꯥꯐꯩꯁꯨ ꯃꯣꯏꯁꯤ ꯆꯨꯞꯄ ꯉꯝꯗꯦꯗꯣ
ꯍꯣꯏ ꯑꯁ ꯀꯐꯩ ꯌꯥꯝꯕꯗꯨꯗꯤ ꯇꯜꯂꯦ
ꯑꯩꯗꯤ ꯂꯩꯗ ꯑꯩꯗꯤ ꯀꯐꯩꯕꯨ ꯗꯤ ꯁꯨꯀꯤ ꯀꯤꯗꯦ ꯂꯤꯟꯕꯨꯗꯤ ꯀꯤꯕ
ꯑꯁ ꯑꯩꯗꯤ ꯀꯐꯩꯁꯨ ꯂꯤꯟꯁꯨ ꯑꯃ ꯀꯑꯂ ꯂꯩꯕꯗꯨ ꯎꯝ ꯔꯦꯠ ꯀꯂꯔ ꯂꯩꯕꯗꯣ ꯃꯥ ꯎꯁꯣꯏꯗꯒꯨꯝꯕ
ꯂꯤꯟ ꯂꯤꯟꯗꯣ
ꯂꯤꯟ ꯅꯠꯇꯦ
ꯑꯣ ꯀꯐꯩꯗꯣ
ꯀꯐꯩ ꯅꯠꯇꯕ ꯃꯇꯨꯒ ꯌꯥꯝ ꯂꯩꯕꯗꯣ
ꯑꯣ ꯑꯣ ꯑꯣ ꯑꯗꯨ ꯀꯕꯔꯅꯦ ꯑ ꯑꯣ ꯍꯣꯏ ꯍꯣꯏ ꯍꯣꯏ ꯂꯥꯏ ꯑꯩꯈꯣꯏꯒꯤ ꯑꯩꯈꯣꯏꯒꯤ ꯍꯨꯖꯤꯟ ꯑꯆꯧꯕꯒꯨꯝꯕꯅꯀꯣ
ꯍꯣꯏ
ꯁꯥꯟꯅ ꯂꯩꯕꯗꯣ ꯍꯣꯏ
ꯕ꯭ꯂꯦꯛ ꯀꯂꯔꯁꯨ ꯑꯆꯥꯎꯕ ꯂꯩꯌꯦ
ꯑꯁ ꯄꯥꯝꯕꯤ ꯀꯥꯕ ꯀꯥꯟꯗ ꯑꯗꯨꯒꯨꯝꯕ ꯍꯦꯛꯇ ꯅꯦꯠ ꯅꯦꯠꯄꯅꯤꯍꯦ ꯈꯨꯨꯠꯅ
ꯀꯤꯌꯦ ꯑꯩꯗꯤ ꯑꯗꯨ ꯑꯗꯨ ꯈꯨꯀꯤꯌꯦ ꯂꯩꯇ꯭ꯔꯦ ꯍꯥꯠꯄꯐꯥꯎ ꯀꯤꯌꯦ
ꯑꯦ ꯑꯩꯗꯤꯀꯣ ꯂꯤꯟ ꯑꯣꯏꯔꯗꯤ ꯑꯗꯨꯝ ꯆꯦꯟꯒꯅꯤ ꯂꯨꯄꯥ ꯊꯣꯛꯅꯀꯣ
ꯑ ꯅꯣꯅꯤꯡꯉꯤꯗ ꯅꯨꯄꯥ ꯊꯣꯛꯅ ꯆꯦꯟꯗꯣꯏꯅꯦꯕ
ꯑꯩ ꯅꯨꯄꯥꯅꯦꯅ ꯆꯦꯟꯈ꯭ꯔꯅꯤ ꯑꯗꯨꯕꯨ ꯀꯐꯩꯒꯨꯝꯕ ꯑꯗꯨꯒꯨꯝꯕ ꯇꯤꯡꯈꯥꯡꯗꯣ ꯑ ꯅꯠꯇꯦ ꯇꯤꯡꯈꯥꯡ ꯅꯠꯇꯦ ꯑꯗꯨ ꯑꯗꯨꯒꯨꯝꯕꯗꯣ ꯑ ꯑꯗꯨꯗꯤ ꯀꯤꯗꯦꯗ
ꯂꯤꯌꯦ ꯑꯗꯨꯗꯤ ꯍꯥꯠꯅꯤ ꯍꯥꯏꯐꯥꯎ ꯑꯥ ꯑꯗꯨ ꯑꯣꯏꯔꯁꯨ
ꯑꯩꯗꯤ ꯑꯩꯗꯤꯀꯣ
ꯎꯝ ꯎꯝ
ꯐꯩꯁꯤ ꯈꯪꯗꯅ ꯆꯥꯔꯗꯤ ꯌꯥꯝ ꯅꯨꯡꯉꯥꯏꯌꯦ
ꯑꯥꯁ ꯇꯨꯀꯨꯠꯆꯩꯌꯦꯗꯥ ꯀꯔꯤ ꯀꯃꯥꯏꯅꯅ ꯆꯥꯒꯦꯔꯣ ꯑꯗꯨ
ꯅꯠꯇꯦ ꯑꯩꯅ ꯆꯥꯕ ꯅꯠꯇꯕ ꯃꯥꯅ ꯑꯩꯈꯣꯏꯕꯨ ꯆꯨꯞꯄꯗꯣ
ꯑ ꯑꯣ ꯑꯣ ꯑꯣ
ꯀꯥꯐꯩꯅ ꯑꯩꯈꯣꯏꯕꯨ ꯆꯨꯞꯄꯗꯣ ꯃꯣꯏꯅ ꯆꯨꯞꯂꯝꯕꯗꯨꯗꯤ ꯑꯩꯗꯤ ꯌꯥꯝ ꯅꯨꯡꯉꯥꯏ ꯑꯗꯨꯕꯨ ꯅꯍꯥꯟ ꯑꯩ ꯄꯨꯡꯈꯥꯏꯒꯨꯝꯕ ꯉꯥꯏꯕꯅꯦ ꯃꯣꯏ ꯆꯥꯕꯗꯣ ꯈꯪꯉꯤꯕ ꯂꯧꯊꯣꯛꯇꯕꯤꯗ ꯑꯗꯨꯝ ꯊꯝꯃꯀꯣ
ꯍꯥꯀꯠ ꯆꯥꯕꯗꯣ ꯃꯣꯏꯅ
ꯑꯗꯨꯒꯤꯅꯦ ꯍꯥꯀꯠꯆꯕꯗꯣ ꯑꯗꯨꯒꯤꯅꯦ ꯑꯩꯅ ꯈꯥꯡꯉꯕ ꯉꯝꯗꯕ ꯄꯨꯡꯈꯥꯏꯒꯨꯝꯕ ꯉꯥꯏꯌꯦꯕ ꯃꯣꯏꯁꯤ ꯑꯗꯨ ꯆꯨꯞꯄꯜ ꯂꯩ ꯑꯗꯨ ꯑꯁ ꯍꯥꯀꯠꯆꯔꯦ ꯍꯥꯏꯅ ꯂꯧꯊꯣꯛꯄꯤꯈ꯭ꯔꯕꯅꯦ
ꯀꯩꯅꯣ ꯇꯧꯋꯦ ꯃꯣꯏꯗꯤ ꯀ꯭ꯔꯤ ꯐꯥꯕ꯭ꯔꯣ ꯃꯣꯏ